ꯍꯜꯂꯣ
ꯎꯝ ꯇꯥꯢ ꯇꯥꯗꯕ꯭ꯔꯣ
ꯍꯣꯏ ꯇꯥꯏꯌꯦ
ꯆꯥꯛ ꯆꯥꯔꯕ꯭ꯔꯣ
ꯆꯥꯔꯦ ꯅꯪꯗꯤ
ꯍꯣꯏ ꯑꯩꯁꯨ ꯆꯥꯔꯦ ꯀꯔꯤ ꯃꯊꯦꯜ ꯆꯥꯕ꯭ꯔꯥ
ꯑꯩꯈꯣꯏ ꯉꯁꯤꯁꯦ ꯗꯥꯜ ꯆꯥꯏ
ꯑꯁ ꯅꯨꯡꯗꯥꯡ ꯅꯨꯡꯗꯥꯡ ꯆꯥꯕ꯭ꯔꯥ
ꯎꯝ ꯗꯛ ꯆꯥꯕꯗꯨꯕꯨ ꯅꯨꯃꯤꯠꯁꯨ ꯅꯨꯡꯗꯥꯡ ꯂꯩꯒꯔ ꯑ ꯄ꯭ꯔꯇꯤꯀꯨꯂ꯭ꯔ ꯄ꯭ꯔꯇꯤꯀꯨꯂ꯭ꯔ ꯗꯦ ꯂꯩꯒꯦꯔꯥꯅꯦ
ꯅꯪꯗꯤ ꯀꯔꯤ ꯃꯊꯦꯜ ꯆꯥꯕ꯭ꯔꯣ
ꯑꯩ ꯉꯁꯤ ꯉꯔꯥꯡꯒꯤ ꯏꯟꯁꯥꯡ ꯑꯃꯨꯛ ꯆꯥꯏꯗ ꯑꯩꯗꯤ
ꯅꯪꯒꯤꯅ ꯍꯦꯟꯅ ꯅꯨꯡꯁꯤꯠ ꯌꯥꯝꯕ ꯅꯤ
ꯉꯔꯥꯡꯒꯤ ꯏꯟꯁꯥꯡ ꯆꯥꯏ ꯑꯌꯨꯛꯇꯁꯨ ꯆꯥꯛ ꯆꯥꯗꯕꯒꯤ
ꯀꯔꯤ ꯏꯟꯖꯥꯡꯅꯣ
ꯑꯣꯛꯁꯥ ꯆꯥꯏ
ꯍꯥꯎꯕꯅꯤꯅꯦ
ꯑꯁ ꯍꯥꯎꯇꯦꯗ ꯍꯧꯖꯤꯛꯇꯤ ꯆꯥꯕ ꯉꯝꯗꯕꯒꯤ ꯑꯗꯨꯝ ꯅꯨꯡꯗꯥꯡꯃꯨꯛ ꯆꯥꯕꯅꯤ
ꯎꯝ ꯍꯣꯏꯅꯦ ꯍꯧꯖꯤꯛꯇꯤ ꯀ꯭ꯔꯤ ꯇꯧ ꯂꯤꯕ꯭ꯔꯣ
ꯍꯧꯖꯤꯛ ꯏꯔꯨꯕ ꯂꯣꯏꯔꯒ ꯑꯃꯨꯛ ꯍꯤꯞꯇ꯭ꯔꯒ ꯂꯩꯌꯦ ꯍꯧꯖꯤꯛꯅ ꯏꯔꯨꯕ ꯂꯣꯏꯔꯒ ꯍꯤꯞꯄꯒ ꯂꯩꯔꯤꯕ
ꯑꯣ
ꯅꯪꯗꯤ
ꯑꯩꯁꯨ ꯀ꯭ꯔꯤꯁꯨ ꯇꯧꯗꯦꯗ
ꯍꯟꯗꯛ ꯕꯣꯜ ꯌꯦꯡꯕ꯭ꯔꯣ
ꯍꯥ
ꯕꯣꯜ ꯌꯦꯡꯕ꯭ꯔꯥ ꯅꯪꯍꯟꯗꯛ
ꯍꯦꯡꯏ ꯍꯣꯏ
ꯑꯗꯨꯗꯤ ꯀꯅꯥ ꯇꯤꯝꯗ ꯁꯞꯄꯣꯔꯠ ꯇꯧꯕ꯭ꯔꯣ
ꯑꯩꯗꯤ ꯑꯥꯔꯖꯦꯟꯇꯤꯅꯥ ꯁꯞꯄꯣꯔꯠ ꯇꯧꯔꯒ ꯂꯩꯌꯦ
ꯑꯁ ꯑꯣꯏꯗꯦꯗ ꯅꯪ
ꯅꯪꯗꯤ
ꯑꯩꯗꯤ ꯐ꯭ꯔꯥꯟꯁꯅꯤꯗ
ꯑꯣ
ꯀꯅꯥꯅ ꯑꯥꯔꯖꯦꯟꯇꯤꯅꯥꯗ ꯁꯞꯄ꯭ꯔꯣꯠ ꯇꯧꯕ ꯍꯥꯏꯕ꯭ꯔꯥ
ꯑꯩꯗꯤ ꯑꯥꯔꯖꯦꯟꯇꯤꯅꯥꯈꯣꯏ ꯄꯥꯝꯃꯤꯒꯤ ꯑꯩꯗꯤ ꯅꯍꯥꯟ ꯀꯟꯅ ꯑꯔꯖꯦꯟꯇꯤꯅꯥꯅ ꯁꯄ꯭ꯔꯣꯠ ꯇꯧꯔꯦ ꯑꯩꯗꯤꯀꯣ ꯑꯥꯔꯖꯦꯟꯇꯤꯅꯥꯒꯤ ꯐꯦꯟꯁ ꯈ꯭ꯋꯥꯏꯗꯒꯤ ꯂꯣꯌꯦꯜ ꯑꯣꯏꯕ ꯅꯨꯄꯤꯅꯦ
ꯑꯁ ꯑꯁ ꯑꯁ ꯅꯪ ꯂꯣꯏꯌꯦꯜ ꯑꯣꯏꯔꯁꯨ ꯄ꯭ꯂꯦꯌꯔꯁꯤꯡ ꯌꯥꯗꯦꯅꯦ ꯃꯣꯏꯁꯦ ꯐꯤꯡꯈ꯭ꯔꯦꯅꯦ
ꯑꯦ ꯂꯩꯔ ꯍꯣꯏ ꯌꯥꯗꯕꯒꯤ ꯍꯣꯏ ꯃꯈꯣꯏ ꯁꯦꯃꯤ ꯐꯥꯏꯅꯦꯜ ꯌꯧꯈ꯭ꯔꯦ
ꯋꯥꯔꯤꯁꯤꯗꯤ ꯃꯣꯏꯅ ꯍꯧꯖꯤꯛ ꯐꯥꯎ ꯁꯟꯅꯥꯕꯁꯤ ꯗꯤꯝ ꯑꯣꯄꯣꯅꯦꯟꯁꯦ ꯐꯤꯡꯕ ꯑꯝꯇ ꯊꯦꯡꯅꯗꯦ ꯉꯁꯤꯅ ꯈꯔ ꯐꯒꯦꯅ ꯈꯟꯕ ꯑꯗꯨ ꯉꯁꯤꯁꯨ ꯃꯣꯏ ꯔꯦꯠ ꯀꯥꯔꯠ ꯆꯥꯔꯦ
ꯎꯝ
ꯃꯊꯪ ꯁꯤꯃꯤꯐꯥꯏꯅꯦꯜꯗꯗꯤ ꯄꯣꯕ ꯇꯥꯔꯦꯗ ꯀꯩꯁꯨ ꯍꯥꯏꯅꯤꯡꯉꯥꯏ ꯂꯩꯇꯦ
ꯈꯪꯗꯦ ꯃꯈꯣꯏ ꯉꯝꯒꯦꯔꯣ ꯀꯅꯥꯅ
ꯑꯣꯏꯔꯣꯏ ꯑꯣꯏꯔꯣꯏ ꯉꯝꯂꯔꯣꯏꯕ ꯑꯥꯔꯖꯦꯟꯇꯤꯅꯥ ꯍꯟꯗꯛꯇꯤ
ꯎꯝ ꯃꯈꯣꯏꯗꯤ ꯁꯤꯒꯔꯥ ꯍꯥꯏꯔꯒꯗꯤ ꯂꯥꯁꯇꯒꯤ ꯍꯤꯡꯔꯛ ꯍꯤꯡꯔꯛꯄꯅꯦ
ꯏꯁ ꯏꯁ ꯏꯁ
ꯑꯁꯦꯡꯕꯒꯤꯅꯇꯣ ꯏꯖꯤꯞꯇꯁꯨ ꯌꯦꯡꯉꯣ ꯉꯁꯤꯁꯨ
ꯏꯖꯤꯞꯀꯤꯗꯨ ꯖꯍꯥꯁꯅ ꯌꯥꯗꯕꯒꯤꯅꯦ
ꯎꯝ ꯖꯥꯁꯅ ꯌꯥꯒꯤꯔꯥ ꯌꯥꯔꯣꯏꯔꯥ ꯆꯨꯝꯃꯦ ꯍꯥꯏꯅ ꯇꯧꯕꯤꯈ꯭ꯔꯗꯤ ꯆꯨꯝꯈ꯭ꯔꯦ ꯕꯥꯁ ꯈꯇꯥꯡ
ꯁꯥꯁ ꯃꯤꯅ ꯒꯣꯜ ꯆꯟꯕ ꯒꯣꯜꯗ ꯒꯣꯜꯁꯨ ꯄꯤꯗꯕ
ꯑꯗꯨꯒ ꯑꯗꯨ ꯒꯣꯒꯣꯜ ꯖꯥꯁꯅ ꯌꯥꯈ꯭ꯔꯦ ꯐꯥꯏꯅꯦꯜ ꯗꯤꯁꯤꯁꯟ ꯂꯧꯈ꯭ꯔꯦꯅꯥ ꯍꯩꯄꯥ ꯁꯥꯕ ꯐꯦꯟꯁ ꯈꯣꯏꯅ ꯍꯩꯄꯥ ꯁꯥꯔꯒ ꯃꯈꯣꯏꯅ ꯀꯔꯤ ꯀꯔꯥ ꯈꯪꯗ꯭ꯔꯒꯁꯨ ꯈꯪꯕ ꯁꯥꯔꯒ ꯍꯥꯏꯗꯣꯛꯄ ꯋꯥ ꯈ ꯈꯥꯇꯅꯤ ꯑꯩꯈꯣꯏꯗꯤ ꯑꯗꯨꯒꯨꯝꯕ ꯋꯥ ꯂꯧꯗꯦ ꯍꯥꯏꯅꯤꯡꯕ ꯃꯤ ꯍꯥꯏꯌꯣ ꯑꯩꯈꯣꯏꯗꯤ ꯉꯥꯝꯂꯩꯗꯤ ꯂꯣꯏꯔꯦ ꯕꯥꯁ
ꯑꯩꯅ ꯍꯥꯏꯕꯗꯤ ꯏꯖꯤꯕꯇ ꯁꯞꯄ꯭ꯔꯣꯠ ꯇꯧꯕ ꯋꯥꯁꯨ ꯅꯠꯇꯦ ꯑꯥꯔꯖꯦꯟꯇꯤꯅꯥꯗ ꯁꯞꯄ꯭ꯔꯣꯠ ꯇꯧꯕꯁꯨ ꯅꯨꯋꯥ ꯅꯠꯇꯦ ꯑꯗꯨ ꯅꯨꯃꯤꯠꯗꯣ ꯍꯧꯖꯤꯛ ꯖꯥꯁꯅꯗꯤ ꯈꯔꯗꯤ ꯂꯩꯕ ꯁꯦꯡꯅ ꯍꯥꯏꯔꯗꯤ
ꯈꯪꯗꯦ ꯆꯨꯝꯕ꯭ꯔꯥ ꯆꯨꯝꯗꯕ꯭ꯔꯥ
ꯆꯨꯝꯕ ꯂꯥꯟꯕ ꯋꯥꯗꯤ ꯅꯠꯇꯦ ꯑꯩꯅ ꯍꯥꯏꯖꯤꯛ ꯍꯥꯏꯅꯤꯡꯕꯁꯦ ꯅꯈꯣꯏꯁꯨ ꯎꯔꯝꯒꯅꯤꯅ ꯍꯥꯏꯕꯅꯤꯗ
ꯑꯣ ꯑꯗꯨꯕꯨ ꯑꯩꯈꯣꯏꯁꯨ ꯌꯦꯡꯉꯦꯀꯣ ꯑꯗꯨꯕꯨ ꯆꯨꯝꯃ ꯃꯥꯜꯂꯤꯗ
ꯁꯤꯌꯥ ꯈꯟꯅꯤ
ꯑꯩꯈꯣꯏꯗꯤ ꯑꯩꯈꯣꯏꯒꯤ ꯇꯤꯝꯕꯨ ꯁꯨꯍꯥꯏ ꯍꯥꯏ ꯊꯤꯔꯣꯏ ꯃꯈꯣꯏꯅ ꯆꯨꯝꯔꯁꯨ ꯆꯨꯝꯃꯦ ꯂꯥꯜꯂꯁꯨ ꯆꯨꯝꯃꯦ ꯑꯩꯈꯣꯏꯒꯤꯗꯤ
ꯐꯔꯦ ꯑꯗꯨꯗꯤ ꯁꯤꯃꯤꯗꯒꯤ ꯐꯖꯅ ꯄꯣꯔꯣ
ꯑꯥ
ꯁꯤꯃꯤꯗꯒꯤ ꯐꯖꯅ ꯄꯣꯔꯣꯕ
ꯑꯣꯏ ꯌꯦꯡꯕ ꯇꯥꯔꯦ
ꯌꯦꯡꯗ꯭ꯔꯁꯨ ꯄꯣꯔꯕꯅꯤ ꯈꯪꯉꯤꯗ
ꯍꯥ
ꯌꯦꯡꯗꯁꯨ ꯈꯪꯉꯝꯒꯅꯤ ꯅꯪꯁꯨ ꯈꯪꯉꯝꯒꯅꯤꯗ ꯅꯪꯁꯨ ꯄꯣꯒꯅꯤ ꯍꯥꯏꯕꯗꯣ
ꯎꯝ ꯏꯪꯂꯦꯟ ꯈꯣꯏꯁꯨ ꯀꯜꯂꯦꯀꯣ ꯑꯗꯨꯝ
ꯍꯣꯏ ꯍꯣꯏ ꯉꯁꯤ ꯃꯣꯏ ꯁꯅꯥꯅꯕ ꯃꯉꯣꯟꯗꯤ ꯇꯣꯡꯉꯜꯂꯦ
ꯍꯣꯏ ꯌꯥꯏ ꯌꯥꯏ ꯌꯥꯝ ꯀꯔꯤ ꯇꯧꯕ꯭ꯔꯥ ꯈꯪꯗ꯭ꯔꯤꯅꯦ ꯑꯩꯒꯤ ꯇꯤꯝꯁꯦ ꯋꯥꯃꯟꯕꯒꯤ ꯃꯥꯜꯂꯦ ꯅꯨꯡꯁꯤꯗ
ꯍꯨꯝ ꯍꯨꯝ
ꯃꯈꯣꯏꯁꯦ ꯌꯥꯝ ꯁꯣꯜꯂꯛꯄ ꯍꯧꯈ꯭ꯔꯦ
ꯑꯗꯨ ꯑꯣꯏꯔꯁꯨꯌꯦꯍꯦ
ꯑꯗꯨꯕꯨ ꯀꯣ ꯃꯈꯣꯏꯒꯤꯕꯨꯗꯤꯀꯣ ꯑꯟꯗꯤꯐꯤꯇꯦꯠ ꯇꯤꯝꯅꯤ ꯃꯈꯣꯏꯗꯤ ꯗꯤꯐꯤꯠ ꯇꯧꯕ ꯉꯝꯂꯣꯏ ꯌꯥ
ꯁꯤ ꯋꯥꯗꯤ ꯑꯩ ꯉꯥꯡꯅꯤꯡꯗꯦꯗ
ꯅꯣꯛꯑꯣ ꯀꯥꯏꯗꯦ ꯅꯣꯛꯔꯒꯁꯨ ꯑꯩꯈꯣꯏꯀꯣ ꯑꯥꯔꯖꯦꯟꯇꯤꯅꯥꯁꯨ ꯂꯥꯛꯂꯤꯅꯤ ꯌꯥ ꯃꯈꯣꯡ ꯋꯥꯔꯒ ꯐꯝꯃꯁꯨ ꯉꯝꯗꯦ
ꯍꯨꯝ ꯅꯣꯡ ꯆꯨꯕ꯭ꯔꯥ ꯆꯨꯗꯕ꯭ꯔꯥ ꯅꯈꯣꯏ ꯅꯪꯅ ꯂꯩꯕ ꯃꯐꯝꯗ
ꯉꯁꯥꯏ ꯍꯣ ꯑꯌꯨꯛꯇꯗꯤ ꯅꯣꯡ ꯆꯨꯑꯦ ꯈꯔ ꯈꯔ ꯀꯣ
ꯎꯝ
ꯍꯧꯖꯤꯛꯇꯤ ꯒꯤꯐꯇꯣ ꯑꯁ ꯂꯣꯏꯔꯦꯍꯦ ꯑꯩꯒꯤ ꯔꯨꯝꯒꯤ ꯇꯣꯞ ꯐ꯭ꯂꯣꯔꯗꯣꯒꯣ
ꯎꯝ
ꯍꯨꯏ ꯂꯩ ꯃꯥꯜꯂꯤꯕ
ꯎꯝ
ꯑꯁ ꯍꯧꯖꯤꯛꯁꯨ ꯆꯦꯜꯂꯒ ꯃꯈꯣꯟ ꯇꯥꯕ꯭ꯔ ꯑꯁ ꯅꯨꯡꯉꯥꯏꯇꯔꯕꯅꯤ
ꯑꯣ
ꯀꯔꯤꯔꯣ ꯀꯥꯎꯔꯦ
ꯅꯁꯥꯅ ꯂꯩꯕ꯭ꯔꯥ
ꯍꯣꯏ ꯍꯣꯏ ꯇꯜꯂꯦꯗ
ꯑꯣ
ꯑꯁ ꯂꯣꯏꯔꯦ ꯃꯈꯣꯟ ꯁꯤ ꯃꯈꯣꯟꯅ ꯀꯅꯥꯅ ꯇꯨꯝꯒꯅꯤ
ꯎꯝ ꯑꯩꯗꯤ ꯑꯩꯗꯤ ꯎꯝ ꯇꯧꯗꯦ ꯑꯣ ꯀꯨꯝ ꯀꯨꯝ ꯇꯧꯗꯨꯔꯥ
ꯍꯣꯏ ꯍꯣꯏ
ꯎꯝ ꯎꯝ ꯇꯥꯏ ꯇꯥꯏ ꯑꯩꯗꯤ ꯅꯣꯔꯋꯦ ꯆꯠꯈ꯭ꯔꯕꯒꯤ ꯅꯨꯡꯉꯥꯏꯇꯦ ꯍꯥꯏꯌꯨꯅꯦ ꯅꯪꯗꯤ ꯍꯧꯖꯤꯛꯀꯥꯟ ꯀ꯭ꯔꯤ ꯀ꯭ꯔꯤ ꯇꯧꯔꯒ ꯂꯩꯕ꯭ꯔꯥ
ꯑꯁ ꯑꯗꯣ ꯑꯩ ꯀꯔꯤꯁꯨ ꯇꯧꯗꯦ ꯑꯗꯨꯝ ꯌꯨꯝꯗꯨ ꯈꯛꯇ ꯑꯗꯨꯝ ꯂꯩꯥꯏꯔꯒ ꯆꯥꯛ ꯆꯥꯔꯦ ꯍꯦꯛ ꯆꯥꯕ ꯂꯣꯏꯔꯒ ꯑꯗꯨꯝ ꯇꯨꯝꯃꯦ ꯑꯩꯒꯤ ꯊꯕꯛ ꯑꯗꯨ ꯑꯣꯏꯔꯦ ꯍꯟꯗꯛ
ꯊꯣꯝ
ꯍꯟꯗꯛ ꯊꯥ ꯈꯛꯇꯅꯤꯗ ꯅꯦꯛꯁꯊꯥꯗꯩꯗꯤ ꯑꯗꯨꯝ ꯍꯥꯏꯗꯤ ꯁꯪꯉꯔꯣꯏꯗꯕꯤ
ꯎꯝ
ꯅꯪꯗꯤ ꯁꯥꯕ꯭ꯔꯣ
ꯍꯥꯥꯎ
ꯁꯥꯕꯔ ꯅꯪꯗꯤ
ꯑꯈꯣꯏꯅ ꯂꯩꯕ ꯃꯐꯝꯗꯗꯤ ꯍꯣꯏ ꯑꯗꯨꯝ ꯁꯥꯏ
ꯎꯝ ꯅꯪꯗꯤ
ꯍꯥꯥ
ꯅꯪꯗꯤ ꯀꯔꯤ ꯀꯔꯤ ꯇꯧꯔꯒ ꯑꯗꯨꯝ ꯂꯩꯕ꯭ꯔ
ꯑꯩꯖꯨ ꯃꯔꯛ ꯃꯔꯛꯇꯤ ꯇꯨꯝ ꯕꯖꯥꯔꯒꯨꯝꯕꯗꯀꯣ ꯐꯤꯒꯨꯝꯕ ꯌꯣꯟꯕ ꯆꯠꯂꯦ
ꯑꯣꯍꯣ ꯑꯣ ꯐꯖꯅ ꯇꯧꯕ ꯃꯥꯜꯂꯗꯀꯣ
ꯎꯝ ꯐꯖꯅ ꯈꯪꯗꯦꯗ ꯑꯗꯨꯝ ꯑꯌꯥ ꯑꯌꯥꯕ ꯇꯧꯕꯅꯤꯗ
ꯍꯝ ꯑꯩꯖꯨꯒꯤꯁꯨ ꯌꯦꯡꯉꯝꯕꯅꯤꯅ
ꯍꯥꯥ
ꯉꯁꯤ ꯑꯌꯨꯛꯒꯤꯁꯨ ꯌꯦꯡꯉꯝꯒꯅꯤꯅ
ꯍꯣꯏ ꯉꯁꯤ ꯑꯌꯨꯛꯀꯤ ꯌꯦꯡꯉꯦ ꯑꯗꯨꯕꯨ ꯑꯩꯈꯣꯏ ꯆꯔꯆꯇꯒꯤ ꯇꯧꯕꯒꯤ ꯂꯣꯏꯅ ꯌꯦꯡꯕ ꯌꯥꯗꯦ ꯉꯝ ꯑꯣ ꯌꯦꯡꯗ꯭ꯔꯒ ꯆꯠꯈ꯭ꯔꯦ
ꯌꯥꯡꯗꯤ ꯌꯥꯡꯕ꯭ꯔꯥ?
ꯍꯥꯥ
ꯑꯌꯨꯛꯀꯤꯗꯣ ꯌꯦꯡꯕꯗꯤ ꯌꯦꯡꯈ꯭ꯔꯣ꯫
ꯎꯝ ꯌꯦꯡꯗꯤ ꯌꯦꯡꯉꯦ ꯑꯗꯨꯕꯨ ꯐꯨꯜ ꯃꯦꯠꯆ ꯌꯦꯡꯗꯦ꯫
ꯑꯗꯨ ꯄꯣꯕꯗꯤ ꯄꯣꯗꯦꯅꯥ
ꯎꯝ
ꯁꯣꯁꯥ ꯊꯃꯣꯏꯗꯗꯤ ꯈꯤꯇꯪ ꯆꯛꯏꯕ ꯃꯥꯜꯂꯤꯗ꯫
ꯉꯁꯤ ꯏꯖꯤꯞꯈꯣꯏ ꯑꯣ ꯏꯖꯤꯞ ꯍꯥꯏꯌꯦ꯫ ꯁꯨꯏꯖꯔꯂꯦꯟꯈꯣꯏꯁꯨ ꯅꯨꯡꯁꯨ ꯅꯨꯡꯁꯤꯌꯦꯗ ꯔꯦꯀꯠ ꯆꯥꯕ ꯅꯨꯄꯥꯗꯣ꯫
ꯑꯣ ꯑꯗꯨꯗꯤ ꯃꯊꯪꯒꯤ ꯃꯦꯁꯗꯤ ꯀꯔꯝ ꯀꯥꯟꯗ꯫ ꯂꯩꯕꯁꯦ꯫
ꯎꯝ ꯍꯧꯖꯤꯛ ꯎꯝ ꯑꯞꯀꯃꯤꯡ ꯃꯦ ꯃꯦꯠꯆꯇꯨꯀꯣ꯫ ꯑꯥꯔꯖꯦꯟꯇꯤꯅꯒ ꯏꯪꯂꯦꯟ ꯁꯅꯥꯒꯅꯤ꯫
ꯎꯝ
ꯑꯩꯗꯤ ꯅꯣꯔꯋꯦꯁꯨ ꯁꯞꯄꯣꯔꯠ ꯇꯧꯕꯅꯤ ꯅꯣꯔꯋꯦꯁꯨ ꯑꯌꯥ ꯑꯩꯗꯤ ꯄꯥꯝꯃꯦꯗ꯫
ꯑꯗꯨ ꯁꯞꯄꯣꯔꯠ ꯇꯧꯔꯁꯨ ꯑꯌꯨꯛꯇ ꯄꯣꯔꯦ꯫
ꯎꯝ
ꯉꯟꯅ ꯄꯣꯈ꯭ꯔꯦꯕ꯫
ꯍꯣꯏ ꯅꯨꯡꯁꯤꯌꯦ꯫ ꯑꯩ ꯍꯜꯂꯟꯕꯨ ꯌꯥꯝ ꯄꯝꯃꯦ꯫
ꯍꯣꯏ ꯊꯤꯕꯗꯤ ꯅꯠꯇꯦ ꯃꯣꯏꯒꯤ ꯄ꯭ꯂꯦꯁꯨꯀꯣ ꯁꯦꯡꯅ ꯍꯥꯏꯗꯤ꯫ ꯐꯖꯕꯤꯗꯨꯁꯨ ꯐꯖꯩ꯫
ꯎꯝ
ꯑꯗꯨꯁꯨꯕꯨ ꯗꯤ ꯗꯥꯎꯅꯤꯅ ꯅꯠꯇ꯭ꯔꯥ?
ꯍꯣꯏ ꯇꯧꯁꯨ ꯇꯧꯅꯤ ꯑꯗꯨꯒꯤꯅꯦ ꯑꯥꯔꯖꯦꯟꯇꯤꯅ ꯈꯣꯏꯁꯦ ꯗꯥꯎ ꯌꯥꯝ ꯀꯜꯂꯦ ꯍꯥꯏꯕꯅꯤꯗ꯫
ꯑꯣ ꯑꯁ ꯂꯣꯏꯔꯦꯍꯦ ꯑꯈꯣꯏ ꯔꯨꯝ ꯃꯊꯛꯇ ꯍꯧꯖꯤꯛ ꯐꯥꯎ ꯆꯦꯟꯔꯒ ꯂꯩꯌꯦ꯫ ꯃꯥꯄꯨꯁꯨ ꯂꯩꯇꯥꯕꯒꯤꯔꯥ ꯈꯪꯗꯦꯅꯦ꯫
ꯑꯣ
ꯎꯝ ꯈꯜꯂꯦ ꯃꯊꯪ ꯃꯊꯪꯗꯒꯤ ꯑꯗꯨꯃꯥꯏꯅ ꯇꯧꯔꯗꯤ, ꯃꯈꯥ ꯂꯩꯕꯁꯤꯡꯗꯤ ꯀꯔꯤ ꯇꯧꯅꯤ ꯅꯠꯇ꯭ꯔꯥ?
ꯎꯝ ꯑꯗꯨꯅꯦ ꯑꯁꯦꯡꯕ꯫
ꯍꯣꯏ ꯒ꯭ꯌꯥꯟ ꯇꯥꯕ ꯃꯤ ꯂꯩꯇꯦꯗ꯫
ꯑꯗꯨ ꯆꯠꯂꯒ ꯌꯦꯡꯉꯣꯅ꯫ ꯑꯄꯣꯛꯄ ꯂꯩꯕ꯭ꯔꯥ ꯂꯩꯇꯕ꯭ꯔꯥ?
ꯃꯤꯗꯤ ꯂꯩꯌꯦꯕ ꯑꯩ ꯉꯁꯥꯏ ꯊꯦꯡꯅꯈ꯭ꯔꯦ꯫ ꯄꯥꯎꯁꯨ ꯐꯧꯈ꯭ꯔꯦꯕ ꯉꯁꯥꯏꯀꯣ꯫
ꯎꯝ
ꯍꯥꯏꯕꯗꯤ ꯇꯦꯡꯕ ꯃꯇꯝꯗꯗꯤ ꯑꯈꯣꯏꯁꯨ ꯍꯥꯕ ꯇꯟꯗꯤ ꯇꯜꯂꯦꯕ ꯅꯠꯇ꯭ꯔꯥ?
ꯎꯝ ꯃꯥꯟꯅꯦ
ꯀꯔꯤꯅꯣ ꯃꯣꯏꯁꯨ
ꯑꯌꯤꯡꯖꯤꯗ ꯀꯔꯥꯏ ꯆꯠꯂꯨꯏꯅꯣ
ꯎꯝ ꯑꯗꯨꯝ ꯌꯨꯝꯗ ꯂꯩꯒꯅꯤꯗ